ꯍꯜꯂꯣ
ꯑꯧ ꯇꯥꯢꯌꯦ ꯇꯥꯏꯌꯦ
ꯀꯩꯗꯧꯔꯝꯃꯤꯅꯣ
ꯆꯥꯛ ꯆꯥ ꯇꯣꯛꯑꯒ ꯑꯗꯨꯝ ꯂꯩꯔꯤꯌꯦ
ꯀꯩ ꯏꯟꯖꯥꯡ ꯆꯥꯕ
ꯑꯩꯈꯣꯏ ꯉꯁꯤꯗꯤ ꯀꯩꯅꯣ ꯆꯥꯏ ꯈꯣꯡꯗ꯭ꯔꯨꯝꯒ ꯑꯂꯨꯒ ꯀꯥꯡꯉꯧ ꯃꯌꯥꯡꯒꯤ ꯇꯥꯏꯞꯇ ꯉꯧꯕꯗꯣ
ꯎꯝ
ꯑꯗꯨꯃꯥꯏꯅ ꯆꯥꯏ
ꯑꯗꯨ ꯈꯛꯇ ꯑꯇꯩꯗꯤ
ꯑꯇꯩꯒꯤ ꯀꯩꯅꯣꯒ ꯃꯣꯔꯣꯛ ꯃꯦꯠꯄꯒ ꯑꯗꯨ ꯈꯛꯇꯪ
ꯁꯥꯗꯤ ꯆꯥꯗꯕ
ꯉꯁꯤꯗꯤ ꯆꯥꯗ꯭ꯔꯦ ꯁꯥ
ꯀꯩꯒꯤ ꯂꯣꯢꯔꯦꯍꯦ
ꯅꯨꯡꯇꯤꯒꯤ ꯆ ꯌꯥꯕ꯭ꯔꯣ
ꯆꯥꯒꯗꯕꯅꯦ ꯍꯨꯝ ꯑꯩꯈꯣꯏꯗꯤ ꯐꯪꯗ꯭ꯔꯦꯕꯁꯦ ꯆꯥꯕ
ꯀꯩꯗꯧꯔꯦ
ꯑꯩ ꯑꯣꯛ ꯃꯔꯤꯟ ꯆꯥꯅꯤꯡꯉꯦ
ꯆꯥꯎꯔꯨ ꯂꯥꯎ ꯑꯩꯈꯣꯏꯔꯣꯝꯗ
ꯎꯝ ꯍꯨꯝ ꯑꯩ ꯌꯥꯝ ꯄꯦꯟꯗꯦ ꯑꯩꯅ ꯅꯥꯍꯟꯃꯨꯛ ꯁꯋꯣꯡꯕꯨꯡꯗ ꯑꯣꯛ ꯃꯔꯤꯟ ꯆꯥꯕ ꯆꯠꯂꯦꯕꯀꯣ ꯑꯗꯨꯗ ꯑꯣꯛ ꯃꯔꯤꯟ ꯅꯠꯇꯕ ꯑꯃ ꯁꯨ ꯌꯥꯎꯔꯝꯃꯦꯕ ꯑꯗꯨ ꯑꯗꯨꯗꯨꯅ ꯍꯦꯟꯅ ꯄꯥꯝꯃ ꯂꯥꯛꯑꯦ ꯍꯥꯏꯕ ꯑꯃ ꯌꯦꯜꯂꯣ ꯃꯆꯨ ꯑꯣꯏꯔꯒ ꯃꯀꯛ ꯃꯀꯛ ꯃꯀꯛ ꯑꯣ ꯍꯣꯏ ꯑꯗꯨꯃꯥꯏ ꯁꯥ ꯃꯎꯟ ꯍꯥꯏꯕ꯭ꯔꯥ
ꯍꯣꯏ ꯍꯣꯏ
ꯑꯗꯨꯗꯣ ꯍꯥꯎꯋꯦ ꯍꯥꯏꯕ ꯑꯗꯨ ꯑꯩ ꯆꯠꯃꯤꯟꯅꯕꯈꯩꯗꯨꯗꯤ ꯆꯥꯎ ꯌꯥꯗꯦ ꯍꯩꯅꯗꯦ ꯑꯩꯗꯤ ꯑꯗꯨ ꯑꯣꯏꯅ ꯆꯥꯔ ꯂꯛꯑꯦ
ꯍꯥꯎꯕꯅꯦ ꯈꯤꯇꯪ ꯀꯟ ꯀꯟꯒ ꯂꯥꯎꯔꯒꯥ
ꯑꯥ ꯍꯣꯏ ꯑꯗꯣ ꯑꯣꯛ ꯃꯔꯤꯟꯗꯣ ꯁꯋꯣꯝꯕꯨꯝꯒꯤꯗꯣ ꯆꯥꯗ꯭ꯔꯤꯉꯩ ꯃꯣꯏꯔꯥꯡꯒꯤ ꯑꯃꯨꯛ ꯆꯥꯏꯌꯦꯕꯀꯣ ꯈꯦꯠꯅꯕꯖꯅꯤ ꯃꯍꯥꯎꯁꯦ
ꯍꯣꯏ ꯈꯦꯠꯅꯗ꯭ꯔꯗꯤ ꯁꯋꯣꯝꯕꯨꯡꯒꯤꯅ ꯑꯃꯨꯛ ꯍꯥꯞ ꯑꯣꯢꯔꯦꯗꯅ ꯃꯥꯒꯤ
ꯍꯨꯝ ꯑꯧ ꯁꯋꯣꯝꯕꯨꯡꯅ ꯃꯐꯝ
ꯑꯥ ꯃꯐꯝ ꯑꯣꯏꯔꯦ ꯃꯣꯏꯔꯥꯡꯒꯤꯗꯤ ꯀꯅꯥꯅ ꯌꯣꯟꯒꯦ ꯍꯥꯏꯗꯤ ꯃꯩꯇꯩꯩꯅ ꯌꯣꯟꯕ꯭ꯔꯥ
ꯇ꯭ꯔꯥꯏꯕꯦꯜꯗ ꯌꯣꯜꯂꯦ ꯑꯗꯣ ꯃꯥꯏꯗꯨꯅ ꯌꯥꯝ ꯗ꯭ꯔꯥꯏ ꯑꯣꯏꯕꯀꯣ
ꯑꯥ
ꯑꯗꯨ
ꯑꯗꯨ ꯀꯩꯅꯣꯁꯨ ꯇꯧꯕꯅꯦ ꯁꯋꯣꯝꯕꯨꯡꯒꯤꯗꯣ
ꯎꯝ
ꯑꯗꯨꯗꯣ ꯑꯗꯨꯝ ꯀꯞꯇ ꯎꯝ ꯊꯥꯕꯁꯨ ꯌꯥꯎꯕꯅꯦ ꯑꯇꯣꯞꯄ ꯂꯝꯗꯀꯣ
ꯎꯝ
ꯑꯗꯨꯒꯨꯝꯕ ꯑꯣꯏꯔꯝꯕꯁꯨ ꯌꯥꯏ
ꯑ ꯍꯣꯏ
ꯅꯪ ꯆꯥꯛ ꯆꯥꯔꯕꯣ
ꯆꯥꯗ꯭ꯔꯤꯗ ꯑꯈꯣꯏꯗꯤ ꯉꯁꯤ ꯁꯅꯥ ꯊꯣꯡꯉꯦ ꯄꯅꯤꯔ ꯊꯣꯡꯉꯦ ꯇꯟꯒ
ꯑꯦ ꯆꯥꯅꯤꯡꯉꯦ ꯄꯅꯤꯔ
ꯎꯝ ꯃꯣꯏ ꯁꯤ ꯄꯅꯤꯔꯁꯦ ꯍꯥꯎꯇꯦꯅꯦꯍꯦ ꯑꯩꯈꯣꯏ ꯃꯅꯤꯄꯨꯔꯒꯤ ꯄꯅꯤꯔꯗꯨ ꯑꯗꯨꯃꯥꯏꯅ ꯇꯧꯗꯦꯕ
ꯃꯅꯤꯄꯨꯔꯒꯤ ꯄꯅꯤꯔꯗꯨ ꯑꯣꯏꯔꯗꯤ ꯆꯥꯔꯣꯏꯗ꯭ꯔꯥ ꯃꯣꯏ ꯁꯥꯏꯒꯤ ꯄꯅꯤꯔꯁꯤꯗꯤꯕ ꯄꯅꯤꯔ ꯄꯅꯤꯔꯗꯥ ꯑꯃꯅꯤ
ꯃꯅꯤꯄꯨꯔꯒꯤ ꯄꯅꯤꯔꯗꯣ
ꯎꯝ ꯁꯪꯒꯣꯝꯒ ꯇꯧꯔꯒꯀꯣ
ꯍꯣꯏ ꯍꯣꯏ
ꯍꯥꯎꯕꯅꯤ
ꯑꯗꯨ ꯈꯇꯪ ꯐ꯭ꯔꯥꯏ ꯇꯧꯔꯁꯨ ꯍꯥꯎꯋꯦꯕ
ꯑꯧ ꯍꯣꯏ ꯑꯗꯨ ꯈꯇꯪ ꯐ꯭ꯔꯥꯏ ꯇꯧꯔ ꯆꯥꯕꯁꯨ ꯑꯗꯨꯝ ꯊꯨꯝ ꯈꯤꯇꯪ ꯍꯥꯞꯄꯒ ꯃꯣꯏꯁꯤꯗꯅꯅꯦ ꯎꯝ ꯃꯣꯏꯁꯤꯗꯗꯤ ꯄꯅꯤꯔ ꯊꯣꯡꯕꯗꯁꯨ ꯊꯨꯝꯃꯤ ꯌꯦꯟ ꯊꯣꯡꯉꯁꯨ ꯊꯨꯝꯃꯤ ꯄꯡꯊꯨꯝꯗ ꯊꯨꯝꯃꯤ ꯄꯦꯜꯂꯦ ꯑꯩ ꯍꯥꯏꯔꯣ ꯊꯥꯏꯅ ꯀꯩꯗꯧꯔꯕ
ꯑꯃ ꯁꯪꯒꯣꯝ ꯁꯅꯥꯗꯣ ꯑꯗꯨꯗꯣ ꯍꯩꯅꯔꯝꯗꯦꯕ ꯑꯗꯨꯒ ꯍꯧꯖꯤꯛꯅ ꯑꯃꯨꯛ ꯄꯥꯝꯕꯗꯨ ꯇꯧꯔꯦꯕ
ꯁꯪꯒꯣꯝ ꯁꯅꯥ ꯒꯁꯦ ꯌꯥꯝ ꯄꯥꯛ ꯆꯥꯕ ꯐꯪꯗꯦꯀꯣ ꯃꯅꯤ ꯍꯥꯏꯗꯤ ꯌꯨꯝꯗ ꯂꯩꯔꯒꯁꯨ ꯑꯃ ꯀꯩ ꯍꯥꯏꯅꯤ ꯌꯥꯝ ꯇꯣꯏꯅꯒ ꯊꯨꯡꯒꯟꯕ ꯑꯣꯏꯗꯕꯗꯣ
ꯎꯝ ꯑꯈꯣꯏꯗꯤ ꯁꯨꯡꯊꯣꯡꯕꯨ ꯊꯣꯡꯗꯦ ꯑꯗꯣ ꯃꯄꯥꯟ ꯊꯣꯛꯑꯒ ꯆꯥꯕ ꯗꯒꯨꯝꯕ ꯌꯥꯎꯕꯗꯣ
ꯑꯥ
ꯑꯗꯨ ꯈꯇꯪꯅꯤ
ꯎꯝ ꯑꯗꯨꯝ ꯑꯩꯈꯣꯏꯗꯁꯨ ꯍꯥꯏꯗꯤ ꯌꯥꯝꯅꯒ ꯑꯦ ꯉꯁꯤ ꯆ ꯍꯥꯏꯗꯤ ꯊꯣꯏꯀꯤ ꯁꯪꯒꯣꯝ ꯁꯅꯥꯗ ꯆꯥꯅꯤꯡꯉꯤꯒ ꯍꯥꯏꯔ ꯊꯋꯣꯏꯀꯤ ꯂꯩꯔꯒ ꯊꯣꯡꯕꯒꯨꯝꯕꯀꯣ ꯅꯠꯇ꯭ꯔꯗꯤ ꯑꯃ ꯊꯣꯡꯕꯗꯣ ꯑꯣꯏꯗꯦꯕꯀꯣ
ꯑꯣꯏꯗꯦ ꯑꯣꯏꯗꯦ
ꯎꯝ ꯀꯩ ꯀꯩ ꯏꯟꯖꯥꯡꯅ ꯏꯄꯥꯝ ꯄꯥꯝꯃꯤ ꯅꯪ
ꯎꯝ ꯚꯦꯖꯤ ꯚꯦꯖꯤꯇꯦꯕꯜꯗꯗꯤꯀꯣ ꯍꯪꯒꯥꯝ ꯍꯪꯒꯥꯝꯁꯨ ꯄꯥꯝꯃꯦꯍꯦ
ꯎꯝ
ꯑꯗꯒꯤ ꯀꯣꯂꯤꯐ꯭ꯂꯥꯋꯔꯁꯨ ꯄꯥꯝꯃꯦ
ꯎꯝ ꯀꯣꯕꯤꯗꯣ ꯀꯃꯥꯏ ꯇꯧꯕꯅꯣ ꯀꯥꯡꯁꯣꯏ ꯑꯣꯏꯅ ꯑꯣꯏꯕ ꯄꯥꯝꯃꯤꯔꯣ
ꯀꯣꯂꯤꯐ꯭ꯂꯥꯋꯔꯔꯣ
ꯑꯥ
ꯀꯥꯡꯁꯣꯏꯁꯨ ꯍꯣꯏ ꯀꯥꯡꯁꯣꯏꯁꯨ ꯍꯥꯎꯋꯦ ꯀꯥꯡꯉꯧꯁꯨ ꯍꯥꯎꯋꯦ
ꯀꯥꯡꯁꯣꯏꯁꯨ ꯍꯥꯥꯎꯋꯦ ꯀꯥꯉꯧꯁꯨ ꯍꯥꯎꯋꯦ ꯎꯝ ꯑꯩꯗꯤ ꯀꯩꯅꯣ ꯄꯥꯝꯃꯦ ꯎꯝ ꯀꯔꯤꯌꯕ ꯑꯩꯗꯤ ꯀꯔꯤ ꯍꯥꯏꯕ ꯁꯧꯒ꯭ꯔꯤ ꯄꯥꯝꯃꯦ
ꯑ ꯍꯧꯖꯤꯛ ꯁꯧꯒ꯭ꯔꯤ ꯃꯇꯝꯅꯤ ꯅꯪ ꯆꯥꯕ ꯐꯪꯕ꯭ꯔꯣ
ꯀꯔꯥꯏꯗꯒꯤꯅꯣꯗ ꯀꯔꯥꯏꯗꯒꯤꯅꯣꯗ ꯍꯥꯏꯔꯤꯕꯁꯤꯕꯨ
ꯉꯁꯥꯏ ꯑꯌꯨꯛꯁꯨ ꯆꯥꯕ ꯆꯥꯏꯌꯦ ꯑꯩꯈꯣꯏ ꯍꯧꯁꯧ ꯁꯧꯒ꯭ꯔꯤ
ꯎꯝ
ꯌꯥꯝ ꯃꯔꯥꯡ ꯀꯥꯏꯅ ꯐꯪꯖꯔꯤ ꯁ꯭ꯋꯥꯏꯗ
ꯐꯔꯦ ꯐꯔꯦ ꯆꯥꯕꯤꯌꯨ ꯆꯥꯕꯤꯌꯨ ꯑꯩꯒꯤ ꯃꯍꯨꯠ ꯁꯤꯟꯗꯨꯅ ꯃꯩꯇꯩ ꯃꯆꯥ ꯄꯨꯜꯂꯞꯅ ꯃꯅꯤꯄꯨꯔ ꯃꯆꯥ ꯄꯨꯜꯂꯞꯅ ꯆꯥꯎ ꯀꯥꯏꯗꯁꯦ ꯑꯩ ꯌꯦꯡꯒꯦ
ꯎꯝ
ꯑꯩꯁꯨ ꯊꯥꯏꯅ ꯄꯤꯛꯏꯉꯩꯗꯗꯤ ꯈꯪꯕ꯭ꯔꯥ ꯚꯦꯖꯤꯦꯁꯀꯨꯝꯕꯗꯨꯣ ꯄꯥꯝꯗꯦꯕ ꯌꯥꯝꯅ ꯄꯝ ꯗꯕ ꯍꯥꯏꯕꯕꯨ ꯑꯗꯨꯝ ꯄꯥꯝꯗꯦ ꯑꯗꯨ ꯃꯄꯥꯟ ꯂꯝꯗ ꯂꯩꯔꯛꯄꯩ ꯂꯩꯈ꯭ꯔꯕꯩꯔꯥ ꯈꯪꯗꯦꯕꯀꯣ ꯍꯧꯖꯤꯛꯁꯤꯅ ꯌꯨꯝ ꯊꯣꯛꯂꯛꯄꯗꯗꯤ ꯁꯨꯝ ꯑꯍꯟꯈꯩꯅꯒꯗꯤ ꯑꯦ ꯄꯥ ꯊꯣꯛꯂꯛꯄ ꯅꯠꯇꯦ ꯑꯗꯨꯅ ꯁꯥꯒꯨꯝꯕ ꯆꯥꯁꯤ ꯈꯣꯠꯁꯤ ꯀꯥꯏꯅꯒ ꯌꯦꯟ ꯆꯥ ꯁꯤꯗ ꯑꯩꯈꯣꯏ ꯄꯨꯗꯣ ꯑꯍꯟ ꯑꯣꯏꯖꯔꯁꯨ ꯑꯣꯛ
ꯎ ꯎ ꯎ
ꯑꯗ ꯑꯩꯈꯣꯏ ꯏꯃꯨꯡꯗ ꯀꯅꯥꯝ ꯆꯥꯗꯦꯕ ꯑꯩꯒ ꯃꯥꯒ ꯅꯠꯇꯅ ꯑꯣꯛꯁꯦ ꯑꯗꯨꯗꯨꯅ ꯃꯥꯒꯤ ꯇꯧꯕꯒꯤ ꯑꯣꯛ ꯆꯥꯁꯦ ꯈꯣꯠꯁꯤ ꯀꯥꯏꯗ ꯇꯧꯕꯗ ꯑꯃ ꯊꯥꯎ ꯉꯧꯕꯒꯁꯦ ꯆꯥꯅꯤꯡꯗ꯭ꯔꯕꯗꯣ ꯈꯪꯕ꯭ꯔꯥ ꯑꯩꯅ ꯄꯥꯝꯖꯗꯔꯤꯁ ꯁꯤꯡꯖꯨ ꯑꯃꯒꯨꯝꯕ ꯁꯨꯕ ꯑꯗꯩꯗꯤ ꯀꯥꯡꯁꯣꯏ ꯑꯃ ꯒ꯭ꯌꯥꯟ ꯇꯥꯅ ꯇꯧꯔꯈ꯭ꯔꯒ ꯑꯗꯨꯃꯥꯏꯅꯒ ꯆꯥꯅꯤꯡꯕꯗꯣ ꯇꯧꯗꯣꯏꯅꯦ ꯑꯩ ꯁꯤꯗ ꯑꯗꯣ ꯑꯩꯈꯣꯏ ꯄꯨꯅ ꯁꯥꯎꯗꯣꯏꯅꯦ ꯍꯥꯏꯗꯤ ꯑꯩ ꯂꯥꯛ ꯒꯥ ꯃꯥꯁꯨ ꯆꯥꯗꯣꯏꯅꯦꯅ ꯈꯟꯖꯗꯣꯏꯅꯦꯕ ꯑꯍꯟ ꯑꯣꯏꯔꯕꯅꯤꯅ ꯑꯈꯣꯏꯅ ꯃꯨꯛ ꯊꯥꯎ ꯊꯨꯝꯒ ꯁꯨꯝ ꯄꯤꯖꯗꯕꯒꯤꯀꯣ
ꯃꯤꯅ ꯅꯪ ꯉꯥꯏꯖꯔꯒ
ꯑꯗꯨꯅꯦ ꯑꯩ ꯈꯜꯂꯤ ꯃꯊꯪ ꯊꯣꯛꯂꯛꯄꯗꯗꯤ ꯑꯃꯥ ꯇ꯭ꯔꯥꯏꯕꯦꯜꯒꯤ ꯈꯨꯊꯣꯡ ꯍꯥꯏꯒꯗ꯭ꯔꯥ ꯑꯃꯥ ꯀꯩꯅꯣ ꯇꯧꯕꯗꯣ ꯈꯪꯕ꯭ꯔꯥ ꯊꯥꯎꯒꯨꯝꯕ ꯉꯧꯕꯤ ꯅꯠꯇꯕꯤꯗ ꯌꯥꯝ ꯆꯝꯅ ꯑꯣꯛꯇꯣ ꯐꯨꯠꯄꯒꯤ ꯃꯑꯣꯡ ꯗꯥ ꯍꯥꯏꯒꯗ꯭ꯔꯥ ꯑꯃꯥ ꯃꯣꯔꯣꯛꯅꯦ ꯑꯗꯩꯗꯤ ꯁꯤꯡꯒꯨꯝꯕ ꯍꯥꯞꯄꯒ ꯊꯣꯡꯕ ꯑꯝ ꯂꯩꯗꯅ ꯆꯝꯅ ꯑꯃꯥꯏ ꯊꯣꯡꯗꯕꯗ ꯊꯣꯡꯉ ꯄꯤꯖꯒꯦ ꯈꯜꯂꯤ ꯁꯣꯏꯕꯨꯝꯒꯨꯝꯕ ꯍꯥꯞꯄꯒ ꯑꯣꯏꯔꯁꯨ ꯐꯨꯠꯄꯩ ꯇꯥꯏꯞꯇ ꯊꯥꯎ ꯁꯨꯡꯉꯧ ꯉꯧꯗꯕꯗ ꯇꯧꯕꯗꯣ
ꯊꯥꯎ ꯁꯨꯉꯧ ꯉꯧꯗꯕꯤꯗꯅꯦ ꯇꯦꯜꯂꯧ ꯈꯇꯪꯒ ꯁꯤꯡ ꯈꯇꯪꯒ ꯍꯥꯞꯄꯒꯅꯦ ꯍꯥꯎꯕꯅꯦ
ꯑꯗꯣ ꯀꯃꯥꯏ ꯇꯧꯗꯣꯏꯅꯣꯕ ꯁꯥꯗꯣ ꯍꯥꯟꯅ ꯍꯥꯞꯄꯅꯤ
ꯑꯥ ꯑꯩ ꯑꯈꯣꯏꯅ ꯇꯧꯔꯤꯁꯦ
ꯎꯝ
ꯇꯦꯜꯂꯧ ꯈꯤꯇꯪ ꯉꯧꯔꯕ ꯇꯤꯜꯂꯧꯗꯣ ꯌꯥꯝꯒꯗꯕ ꯅꯠꯇꯦ
ꯎꯝ
ꯇꯦꯜꯍꯧ ꯈꯤꯇꯪꯒ ꯉꯧꯔꯣꯕ ꯑꯗꯨꯗꯨꯒ ꯑꯥ ꯂꯞ ꯄꯣꯔꯇꯣ ꯍꯥꯞꯄꯣꯀꯣ
ꯑꯥ
ꯄꯣꯛ ꯄꯣꯛ ꯍꯥꯞꯄꯒ ꯁꯤꯡꯗꯣ ꯈꯔ ꯌꯥꯝ ꯍꯥꯞꯄꯅꯤ ꯃꯅꯝ ꯅꯝꯅꯕ
ꯎꯝ
ꯑꯗꯨꯗꯨꯒ ꯊꯨꯝꯒ ꯈꯔ ꯑꯃꯨꯛ ꯉꯧꯔꯕꯀꯣ ꯉꯧꯔꯒ ꯔꯦꯠ ꯆꯤꯂꯤꯗꯣ
ꯑꯥ
ꯑꯗꯨꯗꯣ ꯑꯥ ꯈꯤꯇꯪ ꯐꯨꯠꯇꯣꯛꯑꯒ ꯑꯥ ꯒ꯭ꯔꯥꯏꯟ ꯇꯧꯋꯣꯕ ꯃꯍꯤ ꯑꯣꯏꯅ
ꯑꯥ
ꯑꯗꯨꯗꯨꯒ ꯍꯥꯞꯊꯔꯣ ꯑꯗꯨꯝ ꯉꯧꯔꯣ ꯀꯩꯝ ꯍꯥꯞꯄꯨꯔꯅꯣ ꯑꯇꯣꯞꯄ ꯊꯨꯝ ꯈꯠ ꯇꯪ ꯅꯝꯃꯒꯅꯦ ꯃꯥꯒꯤ ꯀꯂꯔꯁꯨ ꯐꯖꯕꯅꯦꯕ ꯃꯣꯔꯣꯛꯇꯨꯅ ꯃꯆꯨ ꯇꯣꯉꯥꯟꯅ ꯀꯩꯝ ꯍꯥꯞꯄꯨꯅꯣꯕ
ꯑꯗꯣ ꯑꯣꯛꯆꯦ ꯃꯨꯟꯒꯟꯗꯦ ꯈꯣꯠꯇꯦ ꯀꯥꯏ ꯇꯧꯅꯩꯗꯅ ꯑꯗꯨ
ꯑꯥ ꯑꯗꯨꯝ ꯈꯔꯅꯦ ꯅꯪꯅ ꯑꯗꯨꯝ ꯈꯤꯇꯪ ꯄ꯭ꯔꯤ ꯕꯣꯏꯜ ꯈꯤꯇꯪ ꯇꯧꯔꯁꯨ ꯌꯥꯏꯑꯕ ꯅꯪꯅ
ꯑꯥ
ꯑꯗꯣ ꯏꯟꯖꯥꯡꯗꯤꯅꯦ ꯌꯥꯝ ꯀꯨꯏꯅ ꯊꯣꯡꯉꯤꯒꯩ ꯍꯥꯎꯕꯅꯦ
ꯑꯣ ꯍꯣ
ꯄꯣꯛ ꯇꯣ ꯀꯣ
ꯎꯝ ꯑꯩ ꯃꯊꯪ ꯌꯨꯝ ꯊꯣꯛꯂꯛꯄꯗ ꯆꯥꯛ ꯀꯧ ꯅꯪꯅ ꯑꯩ ꯍꯤ ꯍꯤ ꯍꯤ
ꯀꯧꯒꯦ ꯑꯗꯨꯒ ꯏꯁꯤꯡꯗꯣ ꯍꯥꯏꯗꯤ ꯃꯨꯟꯗ꯭ꯔꯗꯤ ꯈꯤꯇꯪ ꯈꯤꯇꯪ ꯍꯥꯞꯄꯒꯀꯣ ꯏꯁꯤꯡꯗꯨꯁꯨꯅꯦ ꯑꯁꯥꯕ ꯍꯥꯞꯄꯣꯕ
ꯑꯥ
ꯏꯁꯤꯡ ꯑꯁꯥꯕꯅ ꯍꯦꯟꯅ ꯍꯥꯎꯕꯅꯦꯕ
ꯑꯣ ꯏꯁꯤꯡꯁ ꯑꯣꯈꯦ ꯈꯖꯤꯛ ꯈꯖꯤꯛ ꯇꯧꯔ ꯑꯗꯨꯃꯥꯏꯟ ꯁꯨꯝ ꯇꯧꯔ ꯍꯥꯞꯄꯩ ꯋꯥꯔꯤꯅꯤꯅꯦ
ꯑꯥ ꯑꯗꯨꯒꯤ ꯃꯍꯥꯎꯗꯣ ꯑꯝꯇ ꯌꯦꯡꯉꯣ ꯈꯨꯍꯥꯎ ꯑꯝ ꯇꯧꯕꯅꯦ
ꯑꯩꯅ ꯁꯤꯗ ꯑꯔꯨꯅꯥꯆꯜ ꯏꯃꯥꯟꯅꯕꯤ ꯑꯝꯅ ꯇꯧꯔꯒ ꯌꯦꯟ ꯀꯥꯡꯁꯣꯏ ꯍꯥꯏꯇꯥꯔꯦꯀꯣ ꯑꯗꯨꯃꯥꯏꯅ ꯁꯣꯏꯕꯨꯝ ꯍꯥꯞꯄꯒ ꯇꯧꯔ ꯊꯣꯡꯉꯦꯕ ꯀꯤꯝ ꯊꯥꯎ ꯀꯩꯀꯩ ꯉꯧꯗꯕꯤꯗꯀꯣ ꯏꯆꯝ ꯆꯝꯅ ꯃꯥꯗꯤ ꯏꯁꯤꯡꯗꯣ ꯁꯧꯍꯜꯂꯒ ꯌꯦꯟꯗꯣ ꯐꯨꯠꯂꯒ ꯑꯗꯨꯗ ꯁꯨꯃꯥꯏ ꯍꯥꯞꯀꯗꯕ ꯀꯩꯀꯩꯗꯣ ꯁꯣꯏꯕꯨꯝ ꯑꯗꯩ ꯇꯤꯜꯍꯧ ꯀꯩꯀꯩꯗꯣ ꯍꯥꯞꯄꯒ ꯑꯗꯨꯃꯥꯏꯟ ꯇꯧꯔ ꯇꯧꯕ ꯈꯪꯕ꯭ꯔꯥ ꯑꯗꯨꯗ ꯑꯃ ꯌꯥꯝ ꯆꯝꯅ ꯁꯥꯒꯤ ꯃꯍꯥꯎ ꯑꯃ ꯐꯪꯕꯗꯣ
ꯃꯍꯥꯎ ꯊꯣꯛꯄꯅꯦ ꯑꯗꯨꯒꯅꯦ ꯁꯣꯏꯕꯨꯝꯗꯣ ꯁꯣꯏꯕꯨꯝꯒ ꯆꯤꯛꯀꯟꯒꯁꯨ ꯏꯌꯥ ꯕꯣꯏꯜ ꯇꯧꯊꯣꯛꯑꯕꯀꯣ
ꯎꯝ
ꯕꯣꯏꯜ ꯇꯧꯊꯣꯛꯑꯒ ꯃꯣꯔꯣꯛ ꯃꯦꯠꯂ ꯃꯦꯠꯂꯦꯗꯅ ꯉꯥꯔꯤ ꯃꯣꯔꯣꯛ ꯂꯣꯏ ꯃꯦꯠꯂꯦꯗꯅ ꯑꯗꯨꯗꯣ ꯁꯦꯠꯂꯒ ꯆꯥꯎ ꯈꯨꯍꯥꯎ ꯑꯝ ꯇꯧꯕꯅꯦ
ꯐꯔꯦ ꯑꯩ ꯌꯨꯝ ꯊꯣꯛꯄꯗ ꯇ꯭ꯔꯥꯏ ꯇꯧꯇꯥꯔꯦ ꯑꯗꯨ ꯃꯌꯥꯝꯗꯣ ꯑꯩ ꯍꯣꯁꯇꯦꯜꯗ ꯂꯩꯔꯤꯉꯩꯗ ꯁ꯭ꯃꯣꯛ ꯄꯣꯔꯛ ꯇꯧꯔ ꯊꯣꯡꯕ ꯑꯝꯈꯛ ꯆꯥꯒ꯭ꯔꯦꯕꯀꯣ ꯍꯥꯏꯗꯤ ꯃꯅꯤ ꯄꯨꯔꯗꯒꯤ ꯃꯣꯏ ꯐꯦꯃꯤꯂꯤꯅ ꯁ꯭ꯃꯣꯛ ꯄꯣꯔꯛꯇꯣ ꯊꯥꯔꯛꯑꯦꯅ ꯑꯗꯨꯒ ꯃꯥꯅ ꯁꯤꯗ ꯊꯣꯡꯕ ꯌꯥꯝ ꯆꯝꯅ ꯈꯪꯕ꯭ꯔꯥ ꯑꯗꯣ ꯑꯩ ꯀꯤ ꯏꯃꯥꯟꯅꯕꯒꯨꯝꯕꯗꯤ ꯍꯩꯅꯗꯦ ꯍꯥꯏꯕ ꯍꯥꯏꯗꯤ ꯁ꯭ꯃꯣꯛ ꯑꯣꯏꯕꯗꯨꯕꯨꯗꯤ ꯑꯃꯗꯨꯅ ꯍꯦꯟꯅ ꯃꯍꯥꯎꯗꯣ ꯍꯩꯅꯩꯌꯦꯅ
ꯑꯥ
ꯑꯗꯣ ꯑꯩꯗꯤ ꯑꯃ ꯁ꯭ꯃꯣꯛ ꯑꯣꯏꯕꯗꯣ ꯃꯥꯒꯤ ꯃꯍꯥꯎ ꯑꯃ ꯍꯦꯟꯅ ꯌꯥꯎꯕꯩ ꯇꯥꯏꯞ ꯇꯣ ꯈꯪꯕ꯭ꯔ ꯃꯅꯝꯗꯨꯅꯒ ꯇꯧꯔꯒ ꯎꯝ ꯇꯣꯉꯥꯟꯅ ꯁ꯭ꯃꯣꯛ ꯑꯣꯏꯕꯒꯤ ꯑꯗꯨꯗꯣ ꯍꯥꯎꯋꯦ ꯍꯥꯏꯕ ꯆꯝꯅ ꯊꯣꯡꯕꯁꯤꯅ ꯑꯗꯨꯝ ꯍꯥꯎꯋꯤꯗ ꯁꯥꯁꯦ ꯊꯥꯎꯒꯨꯝꯕ ꯉꯧꯕꯗ ꯅꯣꯡ ꯐꯥꯗꯣꯛꯀꯤ ꯋꯥꯔꯤꯅꯤꯀꯣ
ꯍꯣꯏ ꯑꯩꯁꯨ ꯄꯥꯝꯗꯦ ꯊꯥꯎꯒ ꯍꯥꯏꯗꯤ ꯃꯁꯂꯥꯒ ꯌꯥꯛꯄ ꯄꯣꯠꯇꯣ ꯄꯥꯝꯗꯦꯕ ꯏꯆꯝ ꯆꯝꯅ ꯃꯍꯥꯎ ꯂꯩꯅ ꯆꯥꯕꯗꯣ
ꯎꯝ ꯁꯥꯒꯤ ꯃꯍꯥꯎꯖꯦ ꯑꯗꯨꯃꯥꯏꯟ ꯆꯝꯕꯖꯤꯅ ꯍꯦꯜꯂꯤ
ꯎꯝ
ꯎꯝ ꯑꯩꯈꯣꯏꯅ ꯉꯥꯎꯊꯣꯡꯉꯤꯁꯤꯅ ꯑꯃꯨꯛ ꯊꯥꯎꯒꯨꯝꯕ ꯇꯧꯔ ꯀꯪꯅ ꯉꯧꯕ ꯑꯗꯨꯅ ꯅꯣꯡ ꯐꯥꯗꯣꯛꯀꯤ ꯋꯥꯅꯦꯕ ꯅꯠꯇ꯭ꯔꯅꯦ ꯅꯣꯡ ꯐꯥꯗꯣꯛ ꯑꯗꯨꯝ ꯍꯥꯎꯋꯤꯒꯣ ꯑꯗꯨꯕꯨ ꯑꯅꯝꯕꯗꯤ ꯆꯝꯕꯖꯤꯅꯗꯤ ꯂꯥꯛꯆꯔꯛꯄ ꯍꯦꯛꯇ
ꯕꯦꯠꯁ ꯅꯦ ꯕꯦ
ꯆꯤꯛꯀꯟꯁꯨ ꯆꯝꯅ ꯁꯨꯛꯄꯤ ꯑꯣꯏꯔꯒ ꯆꯥꯕꯗ ꯌꯥꯝ ꯍꯥꯎꯋꯦ
ꯑꯥꯎ ꯎꯝ
ꯑꯗꯨꯒ ꯑꯗꯨꯒꯤ ꯎꯝ ꯑꯗꯨꯒꯤ ꯁꯨꯞꯇ ꯑꯃꯨꯛ ꯅꯨꯗꯜꯁꯀ ꯊꯣꯡꯕꯗꯣ ꯑꯗꯨꯁꯨ ꯍꯥꯎꯕꯅꯦ
ꯈꯪꯍꯧꯔꯅꯤ ꯑꯩ ꯃꯊꯪꯗꯒꯤꯗꯤ ꯀꯔꯝ ꯀꯔꯝꯅ ꯇꯧꯔ ꯆꯥꯒꯅꯤ ꯍꯥꯏꯕ
ꯎꯝ ꯅꯪ ꯄꯤꯀꯜꯒꯨꯝꯕꯗꯤ ꯄꯨꯗ꯭ꯔꯣ ꯌꯨꯝꯗꯒꯤ
ꯑꯍꯥ ꯆꯪꯉꯛꯄꯗ ꯄꯨꯏ ꯑꯗꯨ ꯀꯌꯥꯝ ꯀꯨꯏꯅ ꯆꯠꯇꯣꯔꯤꯒꯦ ꯁꯤꯗ ꯆꯥꯔꯤꯕ ꯆꯤꯟꯖꯥꯛꯁꯤꯒ
ꯀꯨꯏꯗꯕꯅꯦ ꯍꯥꯏꯕ
ꯑꯗꯨ ꯑꯗꯨꯗ ꯍꯥꯟꯅ ꯐꯣꯀꯁ ꯇꯧꯔꯅꯤ ꯌꯨꯝꯗꯩ ꯍꯜꯂꯛꯄꯒ ꯆꯥꯕꯗꯨ ꯌꯥꯗ꯭ꯔꯝꯅꯤꯅ ꯁꯤꯗꯁꯨ ꯑꯗꯨꯒ ꯐꯣꯀꯁ ꯇꯧꯔꯅꯤ ꯑꯗ ꯑꯗꯨꯒ ꯇꯧꯔ ꯇꯧꯔ ꯆꯥꯕꯗ ꯑꯗꯨ ꯍꯥꯟꯅ ꯂꯣꯏꯒꯤꯗꯣꯔꯤꯕꯗꯤ ꯑꯗꯨ ꯂꯣꯏꯒꯤꯕꯗꯩꯗꯤ ꯑꯃ‌ꯣꯛ ꯍꯨꯏꯁ ꯑꯗꯨ ꯃꯌꯥꯝꯗꯣ ꯂꯣꯏꯒꯤꯕꯗ ꯑꯃꯨꯛ ꯀꯪꯅꯅꯦ ꯇꯛꯇꯣꯏꯁꯦ ꯑꯃꯨꯛ ꯀꯪꯅ ꯑꯃꯨꯛ ꯂꯩꯔꯅꯤ ꯑꯃꯨꯛ
ꯑꯣ ꯅꯣ ꯑꯗꯨꯗꯅ‌ꯦꯁꯦ ꯑꯗꯩ ꯑꯃꯨꯛ ꯅꯤꯡꯖꯤꯡꯉꯅꯤ ꯊꯥꯏꯅ ꯂꯩꯔꯝꯕ ꯃꯌꯥꯝꯗꯣꯅ
ꯔꯤꯒ꯭ꯔ‌ꯦꯠ ꯂꯥꯛꯄꯗ ꯈꯤꯇꯪ ꯈꯤꯇꯪ ꯈꯤꯇꯪ ꯈꯤꯇꯪ ꯆꯥꯔꯝꯃꯗꯤꯅ
ꯍ‌ꯣꯏ ꯐꯛꯍꯣꯏ ꯑꯗꯒꯤꯗꯤ ꯄꯣꯠ ꯆꯩ ꯑꯃ ꯄꯨꯔꯛꯄꯗꯒ ꯁꯨꯝ ꯆꯥꯕ ꯌꯥꯗꯕꯒ ꯌꯥꯎꯔꯛꯄꯗꯣ ꯊꯝꯖꯤꯟꯕꯒꯤꯒ ꯏꯁ ꯑꯗꯨꯅꯒ ꯆꯥꯛꯄ ꯈꯨꯆꯥꯛꯁꯤꯗꯤ
ꯅꯣꯏ ꯐꯤꯠ ꯂꯩꯕ꯭ꯔꯥ ꯅꯣꯏ ꯂꯩꯕ꯭ꯔꯥ ꯀꯩꯅꯣ ꯇꯧꯕꯗꯣ
ꯀꯩ
ꯐ꯭ꯔꯤꯖ ꯂꯩꯕ꯭ꯔꯕ ꯅꯪꯒꯤ ꯑꯣ
ꯑꯩꯅ ꯁꯣꯏꯗꯅꯒ ꯍꯥꯏꯗꯤ ꯂꯥꯠꯇꯤ ꯌꯨꯝꯗꯒꯤꯒ ꯊꯥꯔꯛꯄ ꯂꯩꯗꯅ
ꯎꯝ
ꯑꯗꯨꯗꯒ ꯎꯝ ꯈꯩꯇꯪꯒꯖꯤ ꯌꯥꯗ꯭ꯔꯦ ꯈꯣꯠꯇ꯭ꯔꯦ ꯀꯥꯏ ꯇꯧꯕꯗ ꯏꯃꯥ ꯆꯥꯛꯄꯗꯤ ꯑꯗꯨꯒꯤ ꯈꯨꯆꯥꯛꯇꯨꯗꯤ ꯌꯨꯝꯗ ꯂꯩꯔꯤꯉꯩꯗ ꯚꯦꯂꯨꯖ‌ꯦ ꯈꯪꯗꯕꯖꯥꯠꯅꯤ ꯃꯄꯥꯟ ꯂꯩꯔ ꯈꯪꯉ‌ꯛꯑꯦꯗꯨꯅꯤ
ꯃꯥꯅꯦ ꯄꯩꯁꯥꯁꯨ ꯆꯞ ꯃꯥꯟꯅꯩ
ꯎꯝ ꯌꯨꯝꯗꯒꯗꯤ ꯍꯪꯒꯥꯝꯒꯖ‌ꯦ ꯀꯌꯥ ꯑꯗꯨꯝ ꯆꯥ ꯂꯩꯔꯦ ꯀꯥꯏ ꯈꯟꯕꯣꯗ ꯁꯤꯗꯗꯤ ꯍꯪꯒꯥꯝꯖ‌ꯦ ꯑꯝꯇ ꯆꯥꯔꯗꯤ
ꯎꯝ ꯍꯪꯒꯥꯝꯒ ꯄꯣꯛꯁꯨ ꯍꯥꯎꯕꯅꯤ
ꯁꯦꯡꯕ ꯁꯥꯖ‌ꯦ ꯑꯗꯨꯝ ꯑꯅꯝꯕ ꯃꯅꯤꯄꯨꯔꯒꯤ ꯍꯤꯟꯖꯥꯡꯒꯩꯒ ꯂꯣꯏ ꯆꯥꯅꯩꯗꯀꯣ ꯁꯣꯏꯕꯨꯝ ꯀꯩꯅꯣ ꯍꯪꯒꯥꯝ ꯑꯗꯩ ꯕꯣꯛꯆꯣꯏ ꯀꯥꯏꯅꯒ ꯑꯗꯨꯃꯥꯏꯟ ꯑꯗꯨꯇꯧꯔ ꯆꯥꯃꯤꯟꯅꯔ ꯀꯥꯟꯗ ꯁꯥꯗꯒꯤ ꯃꯣꯏꯅ ꯍ‌ꯦꯟꯅ ꯍꯥꯎꯕꯗꯣ ꯑꯗꯨ ꯇꯧꯋꯦ ꯍꯥꯏꯕ ꯍꯥꯏꯗꯤ ꯍꯪꯒꯥꯝ